ꯇꯕꯣ
ꯇꯥꯔꯦ ꯃꯔꯤꯔꯛꯇꯒꯤ ꯍꯦꯟꯅ ꯌꯥꯗꯦ ꯍꯥꯏꯌꯦ ꯃꯤ ꯑꯃꯗ
ꯃꯤ ꯑꯃꯗ
ꯎꯝ ꯑꯩꯉꯣꯟꯗ ꯃꯔꯤ ꯅꯪꯉꯣꯟꯗ ꯃꯔꯤ
ꯑꯩꯅ ꯑꯅꯤ ꯁꯨꯔꯕ ꯑꯗꯨꯗꯤ
ꯑꯥ
ꯅꯪꯅ ꯑꯅꯤ
ꯎꯝ
ꯌꯥꯗꯦ ꯍꯥꯏꯕ ꯅꯠꯇꯔꯣ
ꯎꯝ ꯑꯗꯨꯅꯦꯀꯣ ꯉꯁꯥꯏ ꯅꯣꯏꯔꯣꯝꯒꯤ ꯏꯌꯥꯝꯕꯗꯣ
ꯈꯪꯉꯦ
ꯇꯥꯕ꯭ꯔꯣ ꯃꯥꯅ ꯑ ꯑꯩꯈꯣꯏ ꯑꯩꯈꯣꯏ ꯀꯨꯏꯅ ꯁꯥꯡꯅ ꯅꯤꯡꯁꯤꯡꯅꯕ ꯄꯣꯠ ꯄꯤꯁꯦ ꯍꯥꯏꯕꯁꯦ ꯃꯥꯅ ꯍꯧꯗꯣꯔꯛꯄꯅꯤꯗꯅ
ꯃꯥꯅꯦ
ꯑꯗꯨꯃꯥꯏꯅ ꯍꯧꯗꯣꯔꯛꯄꯗꯨꯗ ꯀꯩ ꯍꯥꯏꯅꯤ ꯌꯥꯝꯅ ꯏꯀꯥꯏꯕꯗꯣ ꯑꯩꯈꯣꯏꯁꯨ ꯑꯉꯥꯡ ꯃꯆꯥ ꯑꯝꯇ ꯅꯠꯇ꯭ꯔꯕꯅꯤꯅ ꯅ ꯋꯥ ꯐꯥꯎꯕ ꯐꯖꯅ ꯍꯥꯏꯔꯝꯗꯕꯤꯗ ꯑ ꯍꯧꯒꯠꯂꯒ ꯆꯠꯅꯒꯤꯕꯗꯨꯗꯗꯤ ꯀꯨꯏꯅ ꯁꯥꯡꯅꯁꯨ ꯂꯣꯏꯅꯔꯛꯑꯒ ꯏꯀꯥꯏꯕ ꯑꯗꯨꯒꯤꯅꯤꯗ
ꯃꯥꯗꯤ ꯂꯣꯏꯕ ꯌꯥꯎꯕ꯭ꯔꯥ
ꯃꯥꯁꯨ ꯂꯣꯏ ꯐꯥꯎꯕ ꯌꯥꯎꯕ ꯃꯥꯜꯂꯦ ꯑꯥ ꯌꯥꯍꯧꯔꯝꯒꯅꯤ ꯍꯥꯏꯗꯤ ꯃꯣꯏꯅ ꯄꯣꯠꯇꯣ ꯄꯤꯒꯗꯕꯅꯤꯅ
ꯄꯣꯠꯁꯦ ꯉꯁꯤ ꯄꯤꯔꯤꯔꯥ ꯀꯃꯥꯏꯅ ꯇꯧꯔꯤꯅꯣ
ꯉꯁꯤ ꯃꯣꯏ ꯑ ꯀꯩꯅꯣꯝꯃ ꯂꯩꯕ ꯃꯥꯜꯂꯦ ꯅꯣꯡ ꯅꯤꯅꯤ ꯂꯩꯔꯒ ꯃꯤ ꯄꯨꯟꯒꯗꯕ ꯑꯃ ꯂꯩꯕ ꯃꯥꯜꯂꯦ ꯑꯗꯨꯒꯤꯗꯨꯗ ꯄꯤꯅꯕ ꯀꯥꯏꯅ ꯍꯥꯏꯅꯕꯅꯦꯕ ꯉꯁꯤꯗꯤ ꯃꯣꯏ ꯂꯣꯏꯅ ꯆꯠꯈ꯭ꯔꯕꯅꯤꯅ ꯑꯗꯣ ꯃꯣꯏꯅ ꯊꯣꯛꯄ ꯑꯃ ꯇꯧꯖꯔꯅꯤ ꯑꯩꯈꯣꯏꯗꯤ ꯈꯪꯗ꯭ꯔꯦ
ꯃꯥꯅ ꯁꯥꯎꯔꯕꯗ ꯂꯣꯏꯔꯕꯅꯤ ꯁꯨꯡꯁꯥꯎ ꯁꯥꯎꯗꯕꯅꯦꯕ ꯌꯥꯔꯤꯈꯩꯗꯤ ꯄꯥꯊꯕꯅꯦ ꯃꯥꯗꯣ
ꯇꯨꯅ ꯍꯦꯟꯃꯟꯕ
ꯀꯩꯗꯧꯔꯕꯅꯣ ꯁꯤꯅꯤ ꯃꯥꯅ ꯁ ꯑꯃꯨꯛ ꯀꯩꯅꯣꯗꯣ ꯊꯥꯒꯠꯂꯛꯄꯗꯨꯗ ꯑꯗꯒꯤ ꯑꯃꯨꯛ ꯃꯌꯥꯝꯒꯤꯗꯨꯗꯁꯨ ꯑꯃꯨꯛ ꯍꯥꯏꯅꯔꯛꯄꯗꯨꯗ ꯑꯩꯗꯣ ꯀꯩꯗꯧꯎꯔꯕꯅꯣ ꯁꯤꯅ ꯈꯜꯂꯤꯁꯦ
ꯑꯗꯨꯅꯦ ꯑꯩꯈꯣꯏꯅ ꯑꯗꯨꯃꯥꯏꯅ ꯊꯥꯒꯠꯅꯕꯗꯣ ꯑꯣꯖꯥꯈꯩꯁꯨ ꯑꯗꯨꯝ ꯂꯣꯏꯅ ꯎꯅꯕꯅꯦꯕ
ꯃꯣꯏꯁꯨ ꯈꯪꯗꯤ ꯈꯪꯉꯝꯒꯅꯤ ꯑꯗꯣ ꯀꯔꯤꯗꯤ ꯎꯄꯥꯏ ꯂꯩ ꯃꯣꯏꯅ ꯇꯧꯔꯤꯗꯣ ꯆꯥꯡ ꯇꯥꯕ ꯊꯕꯛ ꯑꯣꯏꯕꯅꯤꯅ ꯀꯩꯁꯨ ꯍꯥꯏꯔꯣꯏꯗ
ꯑꯩꯒꯤꯁꯨ ꯋꯥ ꯑꯃꯗꯤ ꯂꯩꯔꯝꯗꯧꯗꯤ ꯃꯥꯜꯂꯦꯅ ꯈꯟꯕꯗ ꯃꯈꯣꯏꯗ ꯁꯥꯎꯔꯁꯨ ꯍꯣꯏ ꯂꯣꯏꯔꯕꯅꯤꯅ ꯈꯤꯇꯪꯗꯤ ꯈꯪꯕꯤꯕꯗꯤ ꯌꯥꯕꯅꯦꯕ ꯐꯅꯌꯥꯝ ꯁꯥꯎꯔꯒ
ꯑꯗꯨꯅꯦ ꯑꯩꯈꯣꯏꯁꯨ ꯍꯥꯏꯅꯔꯝꯃꯤꯁꯦ ꯋꯥ ꯑꯃꯗꯤ ꯂꯩꯕ ꯃꯥꯜꯂꯦ ꯑꯗꯨ ꯂꯩꯔꯤꯕ ꯋꯥꯁꯦ ꯁꯤ ꯌꯧꯅ ꯁꯨꯃꯥꯏꯅ ꯇꯧꯕꯒꯤ ꯋꯥꯁꯤꯗꯤ ꯀꯩꯁꯨ ꯊꯣꯏꯗꯣꯛꯄ ꯑꯀꯥꯏꯕꯗꯤ ꯂꯩꯔꯝꯗꯧ ꯃꯥꯟꯗꯕ ꯑꯗꯩꯗ ꯑꯩꯈꯣꯏꯅ ꯋꯥꯁꯤ ꯌꯥꯝꯅ ꯍꯥꯏꯔꯨꯔꯒ ꯑꯃꯨꯛ ꯑꯩꯈꯣꯏꯅ ꯄꯤꯔꯤꯕ ꯄꯔꯤꯈ꯭ꯌꯥꯗꯨꯗ ꯑꯃꯨꯛ ꯃꯥꯏ ꯄꯥꯛꯂꯛꯇ꯭ꯔꯗꯤꯅ ꯈꯟꯕꯒꯤ ꯋꯥꯁꯦ ꯑꯝꯇ ꯉꯥꯡꯅꯗ꯭ꯔꯕ ꯄꯔꯤꯈ꯭ꯌꯥꯁꯦ ꯂꯣꯏꯕꯒ ꯈꯪꯅꯅꯕ ꯍꯥꯏꯗꯅ
ꯃꯥꯅꯦ ꯃꯥꯅꯦ ꯑꯗꯨꯒꯤꯁꯨ ꯈꯟꯗ ꯌꯥꯗꯦ
ꯑꯗꯨꯝ ꯇꯧꯋꯤꯗꯅ ꯁꯣꯝꯒꯤꯗꯤ ꯈꯤꯇꯪ ꯅꯨꯡꯉꯥꯏꯔꯛꯇꯕꯗ ꯄꯔꯤꯈ꯭ꯌꯥꯗ ꯍꯦꯛꯇ ꯇꯥꯏꯅꯩꯕ
ꯉꯁꯤꯗꯤ ꯀꯩ ꯃꯊꯦꯜ ꯄꯤꯖꯔꯕ ꯑꯗꯨꯗ
ꯑꯁꯦꯗꯤ ꯌꯦꯟ ꯇꯧꯋꯦ ꯑꯗꯣ ꯆꯥꯗ꯭ꯔꯦ ꯉꯁꯥꯏ ꯑꯥꯗ ꯆꯥꯔꯛꯄꯗꯨ ꯑ ꯑꯩꯒ ꯂꯩꯃꯤꯟꯅꯕ ꯑꯉꯥꯡꯁꯤꯒ ꯍꯥꯏꯌꯣ
ꯀꯦꯗꯧꯔꯣ
ꯂꯩꯃꯤꯟꯅꯕ ꯑꯉꯥꯡꯁꯦ ꯃꯥꯒ ꯑꯩ ꯑ ꯀꯩꯅꯣ ꯇꯧꯕꯒꯤ ꯑꯣꯏꯅ ꯈꯤꯪ ꯈꯨꯗꯝꯝ ꯐꯝꯅꯕ ꯍꯥꯏꯗꯅ ꯂꯨꯄꯥ ꯀꯨꯟ ꯄꯤꯔꯒ ꯊꯝꯃꯨꯔꯦ ꯋꯥ ꯍꯩ ꯍꯥꯏꯕ ꯍꯈꯦ
ꯁꯨ ꯆꯥꯛꯇꯤ ꯉꯁꯤꯗꯤ ꯀꯩꯅꯣ ꯇꯧꯋꯤ ꯅꯠꯇ꯭ꯔꯕ ꯉꯁꯥꯏ ꯀꯩꯅꯣ ꯂꯦꯝꯕ꯭ꯔꯕ ꯃꯤ ꯌꯥꯝ ꯂꯥꯛꯇꯕ꯭ꯔꯕ ꯃꯤ ꯍꯥꯏꯗꯤ ꯀꯩꯅꯣꯗꯣ ꯈꯔꯗꯤ ꯋꯥꯠꯂꯦꯗꯅ ꯂꯥꯛꯄꯗ ꯄꯤꯁꯤꯗꯦ ꯀꯩꯅꯣꯒꯤꯁꯨ ꯑꯩꯈꯣꯏꯒꯤ ꯍꯥꯏꯗꯤ ꯑꯩꯣꯏ ꯃꯈꯥꯒꯤꯗꯨꯁꯨ ꯃꯤ ꯌꯥꯝ ꯅꯛꯇꯦꯗꯅ ꯑꯉꯥꯡꯈꯩꯗꯣ ꯃꯌꯥꯝ ꯂꯥꯛꯄꯗꯤ ꯑꯣꯏꯗꯦꯕ ꯂꯣꯏꯅꯗꯤ ꯑꯗꯣ ꯂꯣꯏꯅꯃꯛꯀꯤꯤ ꯁꯤꯟꯕ꯭ꯔꯥ ꯀꯃꯥꯏ ꯇꯧꯒꯦ
ꯁꯤꯟꯕꯗꯤ ꯌꯥꯝ ꯐꯖꯅ ꯁꯤꯜꯂꯦ ꯃꯣꯏ ꯃꯤ ꯌꯥꯝꯗ꯭ꯔꯤꯗꯨꯒ ꯍꯥꯏꯔꯨꯔꯒꯗꯤ ꯁꯤꯜꯂꯛꯏꯗꯨꯗꯤ ꯌꯥꯝ ꯐꯖꯅ ꯁꯤꯜꯂꯦ ꯑꯗꯨꯝ ꯆꯥꯅ ꯊꯛꯅꯕꯁꯨ ꯂꯦꯝꯃꯝꯒꯗꯧꯕ ꯃꯥꯜꯂꯦ ꯍꯥꯏꯗꯤ ꯑꯗꯨꯝ ꯌꯥꯝ ꯍꯧꯕꯅꯦꯕ ꯑꯗ ꯆꯥꯗꯕ ꯃꯌꯥꯝ ꯑꯃꯁꯨ ꯌꯥꯎꯔꯦ ꯐꯖꯅ ꯐꯠ ꯐꯠ ꯆꯠꯅꯈꯤꯕꯁꯨ ꯌꯥꯎꯋꯤ
ꯃꯤ ꯌꯥꯝꯕ ꯎꯗꯦꯕ ꯑꯗꯨꯅꯦ ꯀꯩꯅꯣꯗꯤ ꯀꯌꯥꯝ ꯀꯥꯞꯍꯧꯔꯕ
ꯂꯨꯁ ꯌꯥꯡꯈꯩ ꯐꯕꯨ ꯐꯝꯕꯅꯦ ꯂꯦꯞꯄꯨ ꯂꯦꯞꯄꯅꯦ ꯑꯁ ꯀꯥꯟꯆꯤ ꯂꯩꯀꯣꯜꯗꯁꯨ ꯌꯧꯔꯨꯔꯦ ꯉꯁꯤꯗꯤ
ꯀꯥꯟꯆꯤ ꯂꯩꯀꯣꯜꯂꯣ ꯅꯪꯌꯦ ꯈꯣꯡꯒꯨꯟ ꯃꯌꯥꯝꯅ ꯂꯩꯍꯧꯔꯕ ꯅꯠꯇ꯭ꯔꯣ
ꯂꯩꯍꯧꯔꯦ ꯑꯅꯛꯄ ꯀꯥꯟꯆꯤ ꯂꯩꯀꯣꯜꯗꯨꯅꯤꯀꯣ ꯆꯤꯡꯒꯤꯗꯣ ꯅꯠꯇꯦ
ꯈꯪꯉꯦꯅꯦ ꯈꯪꯉꯦ
ꯑꯗꯨꯁꯨ ꯖꯨꯔꯥ ꯖꯨꯔꯥ ꯉꯥꯛꯇ ꯂꯩꯔꯝꯗꯅ ꯃꯇꯦꯛꯇꯒꯤ ꯑꯗꯨꯝ ꯍꯜꯂꯛꯑꯦꯗ
ꯂꯩꯕꯅꯦ ꯖꯨꯔꯥ ꯉꯥꯛꯇꯅꯦ ꯀꯩꯅꯣ ꯃꯤ ꯃꯤ ꯐꯝ ꯐꯝꯗꯅ ꯇꯧꯋ ꯃꯌꯥꯝꯗꯣ ꯁꯨꯡꯍꯥꯡ ꯍꯥꯡꯗꯕꯅꯦ ꯑꯗꯨꯒꯤ ꯃꯐꯝꯗꯨ ꯑꯗꯒꯤ ꯑꯁꯣꯝ ꯅꯥꯀꯟꯒꯤꯗꯨ ꯊꯤꯡꯖꯤꯜꯂꯦ ꯍꯥꯏꯗꯅꯦ ꯀꯩꯅ
ꯑꯗꯣ ꯑꯩꯈꯣꯏꯒꯤ ꯐꯣꯝꯗꯣ ꯅꯪ ꯀꯔꯝ ꯀꯥꯟꯗ ꯂꯧꯕ ꯂꯥꯛꯀꯦ ꯍꯥꯏꯕꯅꯣ ꯍꯌꯦꯡ ꯂꯥꯛꯀꯦ ꯍꯥꯏꯕ꯭ꯔꯥ
ꯑꯩꯁ ꯍꯌꯦꯡ ꯂꯥꯛꯀꯦ ꯇꯧꯕ ꯅꯉꯣꯟꯗ
ꯑꯗꯨ ꯑꯣꯏꯔꯒꯗꯤ ꯍꯥꯟꯅ ꯂꯧꯔꯨꯔꯁꯤ ꯑꯗꯨꯗꯨꯒ ꯑꯗꯨ ꯂꯧꯕꯗꯨꯗ ꯆꯤꯡꯒꯤ ꯀꯥꯟꯆꯤ ꯂꯩꯀꯣꯜꯗꯨꯗ ꯌꯧꯔꯨꯔꯁꯤ ꯑꯃꯨꯛꯇ
ꯠ ꯌꯧꯔꯛꯑꯁ ꯌꯧꯔꯛꯑꯁꯦ ꯆꯉꯥꯡꯒ ꯀꯩꯅꯣꯒ ꯄꯨꯈꯠꯂꯒ ꯍꯥꯟꯟꯅ ꯐꯝꯃꯦꯔꯒ ꯐꯖꯅ ꯐꯨꯒꯠꯂꯕ ꯑꯗꯨꯒ ꯐꯖꯅ ꯍꯜꯂꯛꯑꯕ
ꯍꯣꯏ ꯌꯥꯏꯦ ꯌꯥꯝ ꯇꯥꯡꯉꯦ ꯁ꯭ꯋꯥꯏꯗ ꯇꯥꯡꯗꯕ ꯑꯝꯇ ꯂꯩꯇ꯭ꯔꯦ
ꯂꯩꯇꯦ ꯑꯩ ꯁꯉꯥꯡꯗꯨꯗꯩ ꯂꯣꯜꯂꯛꯑꯁꯤꯔꯅꯦ
ꯂꯣꯜꯂꯒ ꯄꯣꯔꯛꯑꯣ ꯅꯠꯇ꯭ꯔꯒ ꯁꯤꯗ ꯂꯣꯜꯂꯁꯨ ꯌꯥꯏꯑ ꯑꯩ ꯑꯩꯉꯣꯟꯗ ꯍꯥꯞꯅꯕꯗꯣ ꯂꯩꯔꯦ ꯑꯩ ꯁꯤꯗ ꯂꯣꯜꯂꯁꯨ ꯂꯣꯜꯂꯝꯃꯦ ꯑꯗꯨꯅ ꯀꯣꯝꯒꯅꯤ
ꯁꯤꯡꯗꯤ ꯂꯩꯕ꯭ꯔꯣ ꯑꯗꯨꯗꯥ
ꯂꯩꯒꯅꯤ ꯅꯪꯅ ꯆꯥꯕ ꯌꯥꯕꯗꯣ ꯀꯔꯤꯅꯣ ꯑꯗꯨꯋꯥꯏꯗꯅ ꯈꯔ ꯑꯍꯣꯡ ꯑꯆꯥꯎ ꯑꯣꯏꯔꯅꯤ ꯑꯗꯨꯋꯥꯏꯗꯒꯤ ꯄꯔꯛꯑꯣ
ꯈꯤꯇ꯭ꯔ ꯊꯦꯡꯡꯂꯞ ꯂꯥꯛꯄ ꯇꯥꯕ ꯁ꯭ꯋꯥꯏꯗ ꯑꯣꯏꯇꯥꯔꯗꯤ ꯉꯟꯅ ꯍꯥꯏꯕꯗꯤ ꯆꯥꯕ ꯌꯥꯕꯁꯦ ꯀꯩꯝ ꯐꯪꯗꯦ ꯁꯨꯝꯕꯗꯗꯤ ꯍꯥꯏꯗꯤ ꯇꯟ ꯆꯥꯛ ꯑꯗꯨꯝꯕꯗꯨ ꯈꯣꯠꯇꯅꯦꯕ ꯄꯨꯡ ꯇꯔꯥꯃꯥꯊꯣꯏ ꯇꯔꯥꯃꯥꯊꯣꯏ ꯕꯥꯔꯣ ꯑꯗꯨꯋꯥꯏꯗꯕꯨꯗꯤ ꯐꯪꯕ ꯑꯗꯨꯗꯨꯅ ꯊꯦꯡꯉꯅꯤ ꯄꯨꯔꯛꯄꯗꯗꯤ
ꯑꯗꯨꯗꯤ ꯇꯣꯛꯂꯣ ꯍꯥꯟꯅ
ꯆꯪꯉꯨꯔꯒ ꯆꯦꯗꯨ ꯂꯧꯔꯨꯔꯁꯦ ꯑꯗꯨꯗꯨꯒ ꯊꯣꯛꯂꯛꯑꯒ ꯁ꯭ꯋꯥꯏꯗꯒꯤ ꯑꯗꯨꯝ ꯂꯩꯔꯁꯦ ꯆꯥꯗꯨꯗꯤ ꯑꯩ ꯁꯤꯗ ꯂꯣꯜꯂꯁꯤ ꯍꯥꯟꯅ ꯆꯦꯗ ꯂꯧꯔꯨꯔꯁꯤ ꯆꯥ ꯂꯣꯜꯂꯁꯤ ꯑꯗꯨꯒ ꯆꯠꯂꯁꯦ
ꯑꯗꯨꯅ ꯆꯞ ꯆꯥꯔꯅꯤ
ꯊꯦꯡꯂꯞ ꯇꯧꯕ ꯌꯥꯔꯒꯗꯤ ꯑꯃꯨꯛ ꯋꯥꯕ
ꯎꯝ ꯑꯗꯨꯗꯤ ꯇꯥꯏꯃꯤꯡꯗꯣ ꯌꯥꯔꯔꯣꯏꯕ ꯑꯗꯨꯃꯥꯏꯅ ꯂꯥꯛꯑꯣ ꯄꯨꯡꯗꯣ ꯇꯔꯥꯃꯥꯊꯣꯏ ꯑꯗꯨꯃꯥꯏꯅ ꯑꯗꯨꯋꯥꯏꯗ ꯂꯥꯛꯇ꯭ꯔꯗꯤ ꯃꯣꯏ ꯑꯁꯣꯝꯒꯤꯗꯤ ꯌꯥꯍꯧ ꯌꯥꯝꯅ ꯊꯦꯡꯅꯕꯅꯦ ꯑꯗꯨꯅ ꯀꯅꯥꯝ ꯂꯩꯔꯝꯃꯣ ꯅꯪ ꯒꯥꯔꯤꯗ ꯂꯥꯛꯀꯗ꯭ꯔꯥ ꯀꯃꯥꯏꯅ ꯇꯧꯕꯅꯣ
ꯒꯥꯔꯤꯗ ꯂꯥꯛꯆꯔꯔꯣꯏ
ꯑꯣꯀꯦ
ꯒꯥꯔꯤ ꯃꯆꯥꯗꯗꯤ ꯒꯥꯔꯤ ꯃꯆꯥꯗꯗꯤ ꯂꯥꯛꯑꯔꯣꯏꯕ ꯑꯆꯧꯕꯗ ꯑꯣꯏꯅ ꯂꯥꯛꯑꯒꯦꯕ ꯆꯥꯎꯊ꯭ꯔꯣꯛ ꯆꯥꯎꯕꯤꯗꯣ ꯑꯗꯨꯗ ꯑꯣꯏꯅ ꯄꯥꯏꯔꯛꯑꯒꯦ
ꯂꯥꯛꯄꯗꯤ ꯀꯩꯅꯣ ꯇꯧꯗꯣꯏꯔꯣ ꯑꯉꯥꯡꯗꯣ ꯄꯨꯔꯛꯇꯣꯏꯔꯥ
ꯀꯅꯥꯒꯤ ꯁꯤꯒꯤꯔꯣ
ꯆꯤꯡꯀꯥꯄꯗꯣ ꯃꯥꯅꯦ
ꯃꯥ ꯍꯌꯦꯡꯁꯦ ꯑꯥ ꯄꯔꯤꯈ꯭ꯌꯥ ꯑꯃꯗꯤ ꯂꯩꯕꯅꯦ ꯁꯤꯁꯦ ꯂꯣꯏꯕꯒ ꯌꯥꯔꯒꯗꯤ ꯄꯨꯔꯁꯤ ꯌꯥꯗ꯭ꯔꯒꯗꯤ ꯄꯔꯤꯈ꯭ꯌꯥꯗꯣ ꯑꯣꯏꯅ ꯊꯥꯖꯍꯧꯔꯅꯤ
ꯏꯕꯥꯅꯤ ꯆꯠꯂꯁꯤ ꯌꯥꯗꯔꯒꯗꯤ
ꯎꯝ ꯃꯑꯣꯡꯗꯣ ꯌꯦꯡꯉꯁꯦ ꯍꯌꯦꯡ ꯄꯔꯤꯈ꯭ꯌꯥ ꯑꯃ ꯂꯩꯕꯅꯦ ꯃꯥꯗꯤ
ꯅꯨꯡꯗꯥꯡ ꯋꯥꯏꯔꯝꯅꯤꯅꯀꯣ ꯍꯥꯏꯗꯤ ꯅꯨꯡꯗꯥꯡ ꯋꯥꯏꯔꯝ ꯅꯠꯇ꯭ꯔꯁꯨ ꯅꯨꯡꯁꯥ ꯁꯥꯔꯒꯣꯏ ꯀꯥꯏ ꯇꯧꯕꯅꯦꯕ ꯃꯊꯛꯇꯏ ꯏꯪ ꯏꯪꯪꯂꯥꯎ ꯌꯥꯝ ꯐ ꯅꯨꯡꯉꯥꯏꯕꯅꯦꯕ ꯂꯩꯕ ꯅꯨꯡꯁꯤꯠ ꯑꯗꯨꯒ ꯀꯩꯒꯀꯣ ꯋꯥꯈꯜ ꯃꯆꯥ ꯃꯆꯥ ꯃꯆꯥ ꯃꯆꯥꯅ ꯃꯩ ꯌꯥꯝ ꯁꯥꯒꯠꯄ ꯌꯥꯔꯦ ꯌꯥꯝꯕꯨꯡꯒꯤ ꯃꯪꯂꯥꯜ ꯁꯨꯏꯔꯦ
ꯌꯥꯔꯦ ꯍꯧꯖꯤꯛ ꯉꯁꯥꯏ ꯁꯤꯡꯒꯥꯔꯩꯗꯣ ꯅꯨꯡꯊꯤꯟ ꯅꯨꯃꯤꯗꯥꯡ ꯋꯥꯏꯔꯝꯗꯨꯗ ꯁꯥꯠ ꯂꯩꯔꯝꯃꯦ ꯑꯩ ꯑꯍꯥꯟꯕꯅꯤꯕꯨ ꯅꯨꯃꯤꯗꯥꯡꯗ ꯁꯥꯠꯇꯕꯤꯗ ꯅꯨꯡꯊꯤꯟ ꯁꯥꯠꯂꯝꯕꯁꯦ
ꯀꯃꯥꯏꯅ ꯇꯧꯒꯦ
ꯑꯉꯧꯕ ꯑꯣꯏꯔꯒ ꯃꯈꯣꯛꯇꯅ ꯑꯣꯔꯦꯟꯖ ꯑꯣꯏꯕꯗꯣ
ꯑꯣ ꯍꯣ ꯍꯣ ꯍꯣ ꯈꯪꯉꯦ ꯈꯪꯉꯦ
ꯏꯪꯒ꯭ꯔꯥꯖꯤ ꯊꯦꯠꯂꯛꯀꯅꯨꯀꯣ ꯁꯣꯏꯗꯅꯅꯦ ꯍꯦꯛꯇ ꯊꯦꯠꯂꯦ ꯑꯩꯁꯨ
ꯀꯥꯎꯋꯦ ꯍꯥꯏꯕ ꯍꯦꯛꯇ ꯑꯅꯝꯕꯅꯗꯤ ꯊꯦ
ꯎꯝ ꯍꯧꯖꯤꯛ ꯃꯇꯝ ꯇꯥꯔꯦ ꯑꯗꯨꯗꯨꯅꯅꯦ ꯊꯝꯃꯒꯅꯦ ꯇꯨꯝꯃꯁꯤ ꯍꯌꯦꯡ ꯑꯃꯨꯛ ꯁꯥꯟꯅꯔ ꯖꯤꯕꯣꯟꯗꯣ
ꯊꯦꯡꯅꯔꯁ ꯊꯦꯡꯅꯔꯁ ꯍꯌꯦꯡ
ꯎꯝ ꯊꯝꯃꯦꯀꯣ ꯑꯗꯨꯗꯤ